ꯇꯥꯔꯕꯣ
ꯎꯝ
ꯁꯤ ꯇꯧꯕ ꯍꯥꯏꯖꯗꯕꯅꯦꯕ ꯅꯪꯁꯦ꯫
ꯉꯪꯁꯤꯦ ꯉꯥꯥꯁ ꯀꯃꯥꯏꯅ ꯉꯥ ꯑꯩꯈꯣꯏ ꯎꯠꯂꯛꯇꯦ ꯍꯥꯏꯕꯁꯤꯗ ꯀꯔꯤ ꯍꯥꯏꯕ ꯈꯈꯪꯗ
ꯈꯤꯇꯪ ꯉꯥꯛꯇꯅꯤ ꯐꯣꯟꯗꯣ ꯑꯐꯕꯅꯤꯅ ꯍ
ꯉꯍꯥꯛꯇꯪ ꯂꯩꯔꯕ ꯃꯇꯨꯡꯗꯅꯦ ꯎꯠꯂꯛꯇꯕꯗꯨꯅꯅꯦ ꯑꯩꯅ ꯑꯃꯨꯛ ꯅꯪꯉꯣꯟꯗ ꯀꯣꯜ ꯇꯧꯔꯛꯏꯗꯣ ꯕꯦꯛ ꯍꯟꯇꯣꯛꯑꯒ ꯑꯩꯉꯣꯟꯗꯗꯤ ꯀꯔꯤꯝ ꯆꯠ ꯑꯩꯒꯤ ꯎꯠꯂꯛꯇꯦ ꯍꯥꯏꯕ ꯍꯥꯏꯕ ꯎꯅꯗꯕ꯭ꯔꯣ ꯑꯗꯨꯃꯥꯏꯅ ꯎꯅ ꯇꯕ꯭ꯔꯣꯠꯇꯦ ꯎꯅꯗꯕ꯭ꯔꯣꯕ
ꯎꯅꯅꯦ ꯎꯅꯅ ꯑꯩꯗꯤ ꯎꯅꯌꯦ꯫
ꯑꯗꯨꯅꯤ ꯀꯔꯤꯝ ꯎꯠꯂꯛꯀꯦ ꯍꯥꯏꯕꯅꯤꯗꯣ ꯑꯩꯉꯣꯟꯗ
ꯎꯝ
ꯑꯦ ꯆꯠꯂꯛꯑꯒꯕꯨ ꯑꯩꯕꯨ ꯑꯉꯥꯡ ꯐꯩ ꯁꯥꯟꯅꯒ ꯇꯣꯛꯊꯣꯛꯀꯗ꯭ꯔꯕ ꯎꯠꯂꯛꯑꯒꯕꯨ
ꯎꯝ
ꯅꯪꯣꯟꯗꯗꯤꯔꯤꯡ ꯂꯥꯏ ꯍꯥꯏ ꯅꯟ ꯇ꯭ꯔꯣ ꯑꯩꯉꯣꯟꯗꯗꯤ ꯁꯜꯄꯒꯤ ꯎꯠꯇꯦ ꯍꯥꯏꯕ
ꯎꯝ ꯇꯧꯔꯨ ꯃꯇꯝꯗ ꯂꯣꯏ ꯌꯥꯔꯦ ꯑꯩ ꯑꯩ ꯇꯧ ꯊꯝ ꯑꯣꯅꯅ ꯁꯤ ꯂꯣꯏꯔꯒ ꯍꯥꯞ
ꯎ ꯎꯠꯂꯛꯇꯕꯒꯤꯅꯦ ꯅꯉꯣꯟꯗ ꯍꯥꯏꯁꯦ꯫
ꯃꯤꯅ ꯉꯥꯡꯌꯦ ꯀꯔꯤ ꯂꯩ ꯁꯨꯃꯥꯏꯅ ꯈꯜꯂꯣꯏꯕ
ꯇꯥꯅꯤꯡꯗꯁꯤꯔꯣ ꯀꯔꯤꯒꯤ ꯐꯪꯕ ꯄꯨ ꯊꯣꯛꯣꯛꯀꯦꯅꯪ ꯑꯗꯨꯗ ꯐꯪꯕꯗ ꯃꯥꯟꯕ꯭ꯔꯥ
ꯍꯣꯏ ꯍꯣꯏ
ꯊꯥꯔꯝ ꯀꯥꯟꯁꯤꯗ ꯀꯩꯅꯣ ꯀꯧꯗ꯭ꯔꯕꯅꯦ꯫
ꯀꯥꯏꯗ ꯌꯦꯡꯗꯣꯏꯅꯣ ꯐꯣꯟ ꯄꯥꯏꯕ ꯁꯪꯉꯨꯔꯣꯏꯕꯣ꯫
ꯎꯝ ꯍꯣꯏ ꯫
ꯍꯠ
ꯇꯃꯨ ꯀꯥꯟꯗ ꯅꯠꯇ꯭ꯔꯣ?
ꯎꯝ ꯀꯥꯟꯍꯂꯅꯤ ꯀꯥꯟꯍꯜꯂꯤ꯫
ꯑꯩꯁꯤ ꯄ꯭ꯔꯣꯁꯦꯁ ꯂꯣꯏꯔꯒ ꯆꯥꯝꯃꯉꯥ ꯇꯥꯅꯔꯦ
ꯅꯪꯒꯤ ꯑꯦꯀꯥꯎꯟꯅ ꯀꯅꯥꯒꯤ ꯑꯦꯀꯥꯎꯟ ꯍꯥꯞꯄꯤꯕꯣ ꯅꯪꯒꯤ ꯍꯥꯞꯄꯤꯔꯣ ꯑꯗꯨꯃꯥꯏꯅ ꯁꯦꯝꯃꯀꯥꯟꯗ ꯅꯝꯕꯔꯅ ꯑꯇꯣꯞꯄ ꯑꯩ ꯑꯦꯀꯥꯎꯟꯁꯤꯡꯗꯨ ꯀꯌꯥꯃꯨꯛ ꯁꯦꯝꯃꯦꯗꯅ ꯑꯩ ꯑꯦꯀꯥꯎꯟꯁꯤꯗꯒꯤ ꯑꯩ ꯁꯤꯁꯦ ꯂꯩꯖꯔꯦꯗꯅ ꯐꯣꯟ ꯅꯝꯕꯔ ꯑꯇꯣ ꯁꯦꯝꯃꯒ ꯑꯩ ꯑꯦꯀꯥꯎꯟꯗ ꯑꯃꯨꯛ ꯍꯥꯞꯄꯗꯤ ꯌꯥꯕ꯭ꯔꯥ
ꯌꯥꯔꯝꯃꯣꯢꯗ ꯈꯪꯗꯦ ꯉꯦꯡꯒꯦ ꯍꯥꯢꯔꯣ
ꯌꯥꯔꯗꯤ ꯅꯝꯕꯔ ꯂꯩꯔꯤꯗꯤ ꯌꯦꯡꯕ ꯌꯥꯏꯗꯥꯅ
ꯅꯝꯕꯔ ꯂꯩꯅꯤ ꯍꯥꯞꯆꯤꯜꯂꯒꯒꯦ ꯊꯝꯃꯣ ꯑꯗꯨꯒ ꯌꯥꯏ ꯐꯣꯟ ꯇꯧꯕ ꯌꯥꯔꯀꯥꯟꯗ ꯑꯗꯨꯝ ꯇꯧꯔ ꯂꯣꯏꯔꯦ ꯥꯞꯆꯤꯟꯗꯕꯗꯤ ꯌꯥꯅꯤ ꯕꯕꯥꯒꯤ ꯐꯣꯟꯗꯥ ꯑꯩꯒꯤ ꯐꯣꯟꯗ ꯑꯩꯒꯤ ꯐꯣꯟ ꯅꯝꯕꯔ ꯖꯤꯌꯣꯗꯣ ꯍꯥꯞꯆꯜꯂ ꯊꯝꯃꯣ ꯇꯧꯅꯔꯕ ꯌꯥꯔꯀꯥꯟꯗ ꯇꯧꯅꯅꯕ
ꯍꯟꯗꯛ ꯑꯦꯀꯥꯎꯟ ꯑꯇꯣꯞꯄ ꯑꯃ ꯍꯥꯞꯆꯤꯟꯕ ꯌꯥꯗ꯭ꯔꯗꯤ ꯀꯥꯟꯅꯗꯕꯗꯣ
ꯑꯦꯀꯣꯟ ꯍꯥꯞꯄꯗꯤ
ꯎꯝ ꯑꯩꯕꯨꯗꯤ ꯂꯩ
ꯃꯃꯥꯒꯤ ꯂꯩ ꯕꯕꯥꯒꯤ ꯂꯩ ꯑꯗꯨꯕꯨ ꯋꯥꯕ
ꯋꯥꯕ
ꯑꯩꯗꯤ
ꯑꯩꯗꯤ ꯆꯥꯍꯨꯝ ꯌꯥꯡꯈꯩ ꯃꯔꯣꯁꯦꯁ ꯂꯩ ꯆꯥꯍꯨꯝ ꯌꯥꯡꯈꯩ
ꯎꯝ
ꯎꯝ ꯆꯪꯗꯤ ꯆꯪꯉꯛꯗ꯭ꯔꯤꯕ ꯀꯔꯤ ꯑꯦꯀꯥꯎꯟ ꯍꯥꯞꯇ꯭ꯔꯤꯕ ꯀꯩꯅꯣ
ꯈꯨꯗꯛꯇꯥ ꯆꯪꯗꯕꯅꯦ
ꯎꯝ ꯑꯣ
ꯃꯤ ꯀꯌꯥ
ꯇꯔꯦꯠ
ꯉꯁꯤꯒꯤꯔꯣ ꯍꯥꯢꯖꯦ
ꯅꯠꯇꯦꯗ ꯅꯍꯥꯟꯒꯩ ꯁꯥꯟꯅꯒꯤꯕ ꯈꯪꯗꯦ ꯁꯥꯟꯅꯒ꯭ꯔꯦꯕ꯫
ꯁꯥꯅꯗ꯭ꯔꯦꯕ
ꯅꯉꯣꯟꯗ ꯐꯣꯟ ꯇꯧꯔꯤꯁꯤꯒ ꯅꯤꯄꯥꯜ ꯁꯨꯕꯅꯦ
ꯀꯌꯥ ꯁꯥꯅꯧ ꯍꯥꯏꯕ
ꯀꯨꯟꯊ꯭ꯔꯥ
ꯀꯨꯟꯊ꯭ꯔꯥ ꯌꯥꯝꯃꯦꯍꯦ
ꯑꯩꯅ ꯃꯤ ꯁꯅꯕ ꯍꯦꯟꯕꯗ ꯑꯩꯅ ꯄꯩꯁꯥ ꯍꯦꯜꯂꯦ ꯃꯥꯒꯤ ꯃꯉꯥ ꯁꯥꯟꯅꯕ ꯆꯅꯤꯒꯌꯥꯅ
ꯆꯅꯤꯒ ꯎꯝ ꯑꯩꯁꯨ ꯁꯥꯟꯅꯗꯦꯅꯦ ꯑꯗꯨꯅꯤꯅꯦ
ꯎꯝ ꯑꯩꯒ ꯁꯥꯟꯅ ꯕꯩꯅꯦꯕ ꯍꯧꯖꯤꯛ ꯑꯃꯨꯛ ꯐꯤꯚꯇꯤ ꯑꯩꯠꯂ ꯀꯩꯅꯣꯝ ꯆꯪꯉꯛꯏꯗꯣ
ꯅꯍꯥꯟ ꯑꯩ
ꯎꯝ꯫ ꯑꯣ꯫
ꯑꯗꯨꯀꯥꯢ ꯑꯉ ꯃꯣꯏ ꯅ ꯃꯨꯛ ꯆꯥꯃꯒ ꯍꯨꯝꯐꯨꯃꯨꯛ ꯆꯉꯛꯑꯦ꯫ ꯍꯨꯝꯕꯨ ꯄꯜꯂ ꯒꯩꯅꯣ꯫
ꯁꯨꯃꯥꯏꯅ ꯋꯥꯔꯤ ꯁꯥꯟꯅꯔ ꯀꯥꯟꯗ ꯐꯨꯜ ꯕꯦꯛ ꯍꯟꯗꯣꯛꯄꯗꯤ ꯌꯥꯕ ꯅꯠꯇ꯭ꯔꯣ꯫
ꯌꯥꯢ ꯍꯥꯏꯕꯅꯦ ꯀꯩꯗꯧꯔꯦ ꯍꯥꯏꯅꯣ꯫
ꯌꯥꯕꯁꯤꯅꯤ ꯑꯗꯨꯝ ꯍꯥꯞꯆꯤꯜꯂꯒ꯫ ꯈꯣꯏ ꯇꯥꯄꯣꯟ ꯑꯣꯏꯒ ꯑꯣꯏꯔꯁꯨ꯫ ꯇꯄꯣꯟꯒ ꯃꯗꯕꯤ ꯑꯗꯨꯝ ꯁꯥꯟꯅꯍꯜꯂꯁꯨ ꯌꯥꯏꯗꯅ꯫
ꯑꯗꯣ ꯃꯣꯏꯅ ꯐꯣꯟ ꯇꯧꯕ ꯌꯥꯗ꯭ꯔꯤꯕꯗꯤ ꯌꯥꯔꯣꯢꯌꯦ꯫
ꯎꯝ꯫
ꯐꯣꯟ ꯑꯦꯞ ꯆꯖꯗꯅ ꯐꯣꯟ ꯇꯧꯕ ꯌꯥꯕ ꯑꯃꯗꯤ ꯇꯧꯔꯒ ꯋꯥꯔꯤ ꯁꯥꯟꯅꯔꯒ꯫ ꯐꯣꯟ ꯍꯥꯞꯄꯒ ꯊꯝꯕꯗꯣ ꯊꯝꯃꯀꯥꯟꯗ꯫ ꯃꯣꯏꯒꯤꯗ ꯀꯥꯟꯅ ꯌꯥꯅꯗꯝꯅꯦꯕ꯫
ꯀꯩꯅꯣ ꯃꯣꯏ ꯇꯥ ꯃꯣꯏꯒꯤꯗꯤ ꯇꯥꯛꯁ ꯂꯥꯛꯇ꯭ꯔꯗꯤ ꯄꯦ ꯇꯧꯕ ꯌꯥꯔꯣꯏ ꯍꯥꯏꯔꯣ ꯀꯩꯅꯣ꯫
ꯌꯥꯏ꯫
ꯌꯥꯢ꯫
ꯍꯟꯗꯣꯛꯄꯩ ꯋꯥꯍꯩ ꯅꯠꯇꯩꯅ ꯍꯥꯏꯖꯤꯗꯤ ꯃꯃꯥꯟꯅꯕ ꯁꯥꯟꯅꯕ ꯍꯥꯏꯗꯣ ꯃꯃꯥꯟꯅꯕ ꯁꯥꯟꯅꯕ ꯍꯥꯢꯖꯦ ꯇꯥꯛꯁ ꯂꯥꯛꯀꯗꯤ ꯌꯥꯕ ꯅꯠꯇꯦꯗꯅ ꯎ
ꯀꯅꯥꯅꯣ ꯄꯥꯢꯍꯜꯂꯛꯏꯗꯨꯅ꯫
ꯑꯗꯣ ꯂꯥꯎꯠ ꯊꯥꯗꯣꯛꯇꯗꯤ ꯌꯥꯗꯕꯅꯦ ꯂꯥꯠ ꯊꯗꯣꯛꯄ ꯌꯥꯗꯕꯅꯦ ꯇꯥꯗꯕꯅꯦ꯫ ꯑꯉꯥꯡ ꯍ ꯜꯂꯁꯨ ꯅꯪ ꯐꯣꯟꯗꯣ ꯇꯧꯕ ꯌꯥꯔꯗꯗꯤ ꯀꯩ
ꯌꯦꯡꯒꯗꯕꯅꯤꯗꯅ ꯀꯔꯤꯒꯤꯅꯣ ꯌꯥꯗ꯭ꯔꯤꯁꯦ ꯃꯣꯏꯗ ꯍꯥꯞꯄꯒ ꯑꯝꯇꯪ ꯐꯣꯟ ꯑꯅꯤ ꯅꯣꯏꯅ ꯄꯥꯏꯔꯗꯤ ꯈꯤꯇꯪ ꯒ꯭ꯌꯥꯟ ꯇꯥꯏꯗꯅ꯫
ꯎꯝ꯫ ꯖꯤꯖꯦꯒꯤꯁꯨ ꯉꯁꯤ ꯄꯦꯃꯦꯟ ꯄꯦꯃꯦꯟꯠ ꯌꯥꯈꯔꯦ꯫
ꯀꯩꯗꯧꯅꯤ ꯌ°꯫
ꯇꯣꯕꯤꯒꯤ ꯅꯨ ꯉꯁꯤ ꯄꯦꯃꯦꯟ ꯌꯥꯈ꯭ꯔꯦꯕꯥ꯫ ꯂꯨꯄꯥ, ꯅꯤꯐꯨ ꯃꯉꯥ ꯄꯦꯟꯗꯤꯡ ꯂꯩꯕ꯫
ꯑꯗꯨ ꯑꯥ ꯄꯩꯁꯥ ꯂꯧꯊꯣꯛꯑꯗꯕꯅꯤ ꯀꯥꯏꯅꯥ ꯇꯧꯈꯤꯕꯗꯣ꯫
ꯎꯝ ꯑꯩꯅꯥ ꯅꯠꯇꯦ ꯃꯥ
ꯍꯥꯍꯍ
ꯍꯟꯗꯧꯕꯥ ꯎꯝ ꯉꯔꯥꯡꯗꫭ ꯊꯕꯛ ꯆꯠꯄꯥ ꯑꯩꯗꯣ
ꯎꯝ
ꯑꯗꯨꯒꯥ ꯍꯥꯅꯥꯒꯤ ꯈꯔ ꯌꯥꯎꯕꯗꯨꯒ꯫ ꯌꯦꯟ ꯉꯥ ꯊꯏꯡꯕꯁꯨ ꯆꯥꯒꯦ ꯅꯥ ꯅꯤꯡꯉꯥꯏ ꯇꯧꯍꯧ ꯔꯤ ꯑꯗꯨꯨꯒꯤ ꯔꯩꯕꯥ ꯆꯠꯄꯗꯥ ꯕꯕꯣꯛꯀꯤꯁꯨ ꯉꯥ ꯂꯩꯅ ꯌꯥꯔꯦ ꯉꯥ ꯐꯣꯡꯉꯁꯤꯅꯥ ꯉꯥ ꯂꯩꯔꯕꯥ꯫
ꯎꯝ꯫
ꯑꯗꯨ ꯄꯩꯁꯥꯁꯤ ꯍꯤꯒꯤ ꯆꯪꯉꯛꯄꯥ ꯄꯁꯥꯜꯗꯨꯅ꯫ ꯆꯡꯉꯛꯇꯔꯤꯕꯥ ꯆꯪꯉꯛꯄꯥꯒꯥ ꯌ°ꯟ ꯊꫭꯡꯕꯥ ꯆꯥꯖꯥꯌ°
ꯎꯝꯝ ꯝ
ꯍꯥꯔꯥꯎꯔꯤꯕꯥ꯫ ꯑꯥꯅꯥ ꯀꯔꯤ ꯐꫭꯟ ꯄꯩꯁꯥ ꯍꯥꯞꯇꫭꯏꯅꯤ ꯍꯥꯏꯕꯥ
ꯍꯨꯝ ꯑꯩꯁꯨ ꯐꫭꯟ ꯄꯩꯁꯥ ꯂꯣꯏꯔꯗꯕꯅꯤ ꯅꯨꯃꯤꯠ ꯅꯤꯅꯤ ꯈꯔꯛ ꯉꯥꯏꯔ°꯫
ꯎꯝ ꯐꯔꯦ ꯐꯔꯦ ꯋꯥꯏ ꯁꯡꯉꯝꯃꯅꯤꯅꯦ ꯐꯣꯟ ꯌꯥꯝ ꯄꯥꯏꯅꯤꯡꯗꯕꯗꯣ ꯐ꯭ꯔꯤ ꯑꯣꯏꯔꯦꯅꯦ ꯑꯗꯨꯗꯤ
ꯍꯥꯞꯀꯗꯕꯅꯤ ꯍꯥꯞꯀꯗꯕꯅꯤ꯫
ꯍꯥꯎꯎ ꯍꯥꯞꯄꯨꯅꯨ ꯀꯩꯅꫭ ꯐꯔꯤꯗꯥ ꯂꯩ ꯑꯩꯗꯤ ꯄꯩꯁꯥꯗꫭ ꯄꯝꯃꯨꯕꯩ ꯍꯥꯞ ꯇꯕꯅꯦ
ꯎꯝ
ꯐꫭꯟ ꯄꯩꯁꯥꯗꫭ ꯅꯦꯠꯇꯨ ꯂꯣꯏꯅ ꯑꯗꯨꯝ ꯇꯣꯏꯟꯇꯤ ꯐꯣꯔ ꯑꯥꯋꯔ ꯅꯦꯠ ꯐꯪꯕꯒꯨꯝꯕꯅꯦ ꯐꯥꯏꯚ ꯖꯤ ꯄꯥꯏꯅꯕꯅꯤꯅ ꯍꯣꯠꯁꯄꯣꯠ ꯑꯗꯨꯝ ꯊꯥꯒꯔꯒ ꯊꯝꯕꯅꯤꯅ ꯑꯗꯨꯗ ꯃꯣꯏ ꯂꯩꯇ꯭ꯔꯀꯥꯟꯗ ꯍꯞꯄꯒꯦꯅ ꯈꯟꯂꯕ
ꯌꯥꯏ ꯌꯥꯏ ꯑꯗꯨꯃꯁꯨ
ꯑꯗꯣ ꯈꯪꯗꯦ ꯑꯩꯈꯣꯏ ꯅꯥꯎꯅ ꯑꯩꯒꯤ ꯁꯤꯝꯁꯦ ꯀꯛꯈꯤꯕ ꯇꯥꯔꯦꯅ ꯀꯟꯅ ꯋꯥꯕꯤꯔꯤ꯫
ꯑꯩꯁꯨ ꯖꯤꯑꫭꯗꯨ ꯀꯨꯏꯔꯦ ꯅ° ꯍꯥꯞꯇꯕ꯫
ꯍꯥꯞꯄꯨꯅꯨ ꯍꯥꯞꯄꯨꯅꯨ ꯅꯅꯥꯎꯅ ꯄꯥꯏꯔꯤ ꯁꯤꯝꯗꯨꯁꯨ ꯀꯛꯈꯤꯕꯗꯒꯤ ꯍꯥꯞꯄꯅꯦ ꯍꯥꯏꯕꯅꯦ꯫ ꯅꯪ ꯑꯩꯉꯣꯟꯗ ꯍꯧꯖꯤꯛ ꯑꯃꯨꯛ ꯇꯧꯕꯗ ꯌꯥꯗ꯭ꯔꯤꯗꯨ ꯈꯪꯕ꯭ꯔꯥ
ꯑ
ꯐꯣꯟ ꯅꯝꯕꯔ ꯑꯃꯗꯅꯦ ꯑꯅꯤꯔꯛ ꯇꯧꯁꯤꯟꯕꯥ ꯌꯥꯗꯦꯕꯥ ꯊꯪꯅ ꯊꯪꯅꯅ
ꯎꯝꯝ
ꯑꯗꯨꯒꯤꯅꯦꯕꯥ꯫ ꯄꯪꯇꯧ ꯇꯧꯁꯜꯂꯛꯑꯅꯨ ꯌꯥꯔꯦ ꯑꯩ ꯑꯝꯇ ꯌꯦꯡꯒꯦ ꯅꯪꯒꯤ ꯐꯣꯟꯗꯣ ꯎꯔꯒ ꯄꯥꯏꯔꯀꯥꯟꯗ꯫
ꯀꯔꯤ꯫
ꯄꯪꯇꯧ ꯇꯧꯕꯤ ꯁꯥꯟꯅꯔꯨꯔꯅꯨꯕꯥ ꯖꯦꯔꯣ ꯑꯗꯨꯝ ꯑꯣꯏꯔꯤꯗꯣ꯫ ꯃꯥꯡꯉꯕꯥꯅꯦꯕꯥ ꯑꯗꯨ ꯃꯁꯤꯡꯗꯨ ꯅꯪꯅ ꯐꯣꯟꯗꫭ ꯑꯗꯣ ꯅꯪꯅ ꯐꯣꯟ ꯇꯧꯕꯒꯤ ꯆꯠꯂꯝꯅꯤꯕꯗꯣ꯫ ꯆꯠꯄ꯭ꯔꯣ꯫
ꯆꯠꯄꯗꯨꯅꯤ ꯅꯦ ꯑꯩꯅꯥ ꯈꯪꯗ꯭ꯔꯤꯁꯦ꯫
ꯅꯠꯇꯦ ꯇꯁ ꯃꯁꯤꯡ ꯆꯠꯈꯤꯗ꯭ꯔꯣ ꯍꯥꯏꯕ꯫
ꯎꯝ ꯑꯗꯨꯗꯤ ꯆꯠꯄꯥ ꯃꯥꯟꯂꯦ꯫
ꯑꯗꯨꯅꯤ ꯃꯥꯡꯉꯕꯅꯦ ꯑꯗꯣ꯫
ꯎꯝ
ꯄꯪꯕ ꯑꯉꯥꯡꯅꯤꯅ ꯈꯪꯖꯕ ꯅꯠꯇꯦ ꯇꯥꯛꯑꯁꯨ ꯈꯔ ꯍꯩꯒꯟꯗꯕ ꯃꯤ ꯑꯣꯏꯌꯦ ꯑꯗꯨꯅ
ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯎꯝ
ꯀꯩꯒꯤꯅꯣ ꯑꯗꯨꯛꯌꯥꯝ ꯈꯪꯒꯟꯗ꯭ꯔꯤꯖꯦ
ꯁꯣꯅꯣ ꯊꯨꯡꯕꯩ ꯑꯣꯏ ꯖꯥꯠꯂꯣ
ꯍꯝ ꯐꯥꯒꯤ ꯐꯥꯒꯤꯗꯒꯤꯀꯣ ꯈꯠꯅꯕ ꯍꯧꯔꯛ ꯑꯅꯨ ꯌꯥꯔꯦ ꯑꯗꯩꯗꯤ ꯑꯩꯅ ꯁꯥꯎꯔꯛꯑꯗꯤ ꯎꯝ ꯑꯃꯨꯛ ꯆꯤꯛꯅꯗꯣꯏ ꯑꯣꯏꯔꯝꯅꯤ
ꯅꯗꯣꯏꯅꯤ ꯁꯥꯎꯕꯨ ꯁꯥꯎꯅꯨꯍꯦ ꯑꯗꯨꯗꯤ ꯑꯗꯨꯝ ꯆꯤꯛꯅꯔꯦ
ꯅꯪꯗꯣ ꯅꯛꯇꯣ ꯃꯤ ꯎꯁꯤꯠꯇꯕ ꯀꯩꯅꯣꯝꯃ ꯏꯇꯧ ꯇꯧꯔꯤꯌꯦ ꯅꯁꯝ ꯅꯔꯨꯗꯣ ꯑꯧ ꯀꯣꯏꯔ ꯐꯣꯏꯗꯠꯇꯗꯤ ꯌꯥꯔꯣꯏꯗꯧꯔꯤꯌꯦ
ꯅꯪꯅ ꯄꯥꯃꯥꯟꯗ ꯃꯥꯟꯕꯅꯤꯀꯣ
ꯋꯥꯉꯥꯡ ꯁꯪꯉꯥꯡꯗꯨꯅꯅꯤꯅꯦ ꯏꯕꯨꯡꯉꯣ ꯑꯩꯅ ꯄꯪꯉꯥꯡꯗ ꯉꯥꯡꯕ ꯅꯠꯇꯦ
ꯉꯁꯤ ꯂꯨ ꯀꯣꯛ ꯀꯦ ꯇꯧꯔꯝꯕꯅꯦ ꯉꯁꯤ ꯀꯣꯛꯑꯔꯣꯏ ꯑ ꯌꯨꯝꯖꯦꯡꯕ ꯅꯨꯃꯤꯠꯇ ꯑꯣꯏꯅ ꯀꯣꯛꯑꯅꯤ
ꯐꯖꯔꯅꯤ ꯅꯪꯅ ꯅꯔꯨ ꯀꯣꯛꯑꯗꯤ ꯅꯀꯣꯛ ꯁꯦꯞ ꯆꯥꯗꯦꯗꯥꯏ ꯑꯝꯇ ꯌꯦꯡꯍꯧꯒꯦ ꯐꯔꯦ
ꯍꯨꯝ
ꯐꯗꯤ ꯐꯖꯅꯤꯌꯦ ꯅꯌꯥꯡꯖꯨ ꯅꯣꯡ ꯅꯣꯡꯃꯩ ꯁꯨꯝ ꯀꯪꯖꯜꯂꯛꯑꯦ ꯍꯥꯟꯅꯒꯤ ꯁꯛ ꯒꯨꯂꯤ ꯆꯥ ꯃꯥꯟꯖꯜꯂꯛꯑꯦ
ꯉꯥꯟꯖꯟ ꯐꯖꯗꯣꯏꯅꯦ
ꯅꯪꯒꯤ ꯍꯟꯖꯜꯂꯦ ꯍꯥꯟꯅꯒꯤ ꯁꯛ ꯀꯣꯂꯦꯖ ꯀꯥꯏꯒꯤ ꯁꯛꯇꯣ ꯍꯟꯖꯜꯂꯦ
ꯑꯗꯨꯗꯤ ꯏꯁ ꯌꯥꯡ ꯈꯔ ꯀꯪꯖꯜꯗꯂꯛꯄꯩ ꯑꯣꯏꯔꯝꯒꯅꯤ
ꯑꯗꯨꯅꯦ ꯍꯥꯏꯁꯦ ꯀꯤꯗꯤ ꯀꯤꯀꯣ ꯐꯥꯒꯤ ꯅꯠꯇꯦ ꯑꯗꯨꯒꯤ ꯁꯛꯇꯣ ꯀꯤꯖꯠꯅꯤ ꯑꯩ ꯍꯥꯟꯅꯗꯤꯀꯣ ꯁꯨꯝ ꯎꯒꯤꯕꯩꯔꯥ ꯈꯪꯗꯦ ꯀꯩꯝ ꯈꯟꯗꯦꯕ ꯈꯪꯕ꯭ꯔꯥ ꯑꯗꯨꯒ ꯐꯣꯇꯣ ꯚꯤꯗꯤꯑꯣ ꯁꯨꯝ ꯌꯦꯡꯕ ꯀꯟꯗꯤ ꯂꯣꯏꯔꯦ
ꯐꯣꯇꯣ ꯚꯤꯗꯤꯑꯣ ꯆꯥꯟꯅꯗꯅꯦꯃꯤ ꯑꯗꯨꯝ ꯂꯥꯏꯞꯇ ꯑꯗꯨꯝ ꯌꯦꯡꯒꯗꯕꯅꯦꯃꯤ
ꯆꯠꯂꯣꯍꯦ ꯂꯥꯏꯕꯇꯁꯨ ꯑꯗꯨꯝ ꯌꯦꯡꯀꯥꯟꯗ ꯀꯤ
ꯅꯪꯒꯤ ꯈꯨꯌꯦꯡꯗꯨꯅꯅꯦ ꯀꯩꯅꯣꯝ ꯇꯧꯔ ꯌꯦꯡꯕ
ꯎꯝ ꯑꯗꯨꯃꯥꯏꯅ ꯇꯧꯔ ꯌꯦꯡꯉꯒ ꯀꯤꯗꯦ ꯃꯤ ꯑꯝꯇ
ꯃꯨꯟꯅ ꯑꯝꯇ ꯌꯦꯡꯉꯒ ꯑꯁꯣꯏꯕ ꯃꯌꯥꯝ ꯍꯥꯏꯅꯖꯦ ꯍꯥꯏꯕ꯭ꯔꯣ
ꯍꯥꯏꯅꯖꯤ ꯀꯩꯅꯣ ꯄꯨꯊꯣꯔꯛꯑꯣ ꯆꯤꯟ ꯑꯃꯗꯤ ꯀꯥꯡꯕꯅꯦ
ꯐꯖꯅ ꯐꯝꯃꯒ ꯑꯝꯇ ꯍꯥꯏꯅꯖꯦ
ꯆꯤꯟ ꯑꯃ ꯀꯥꯡꯉꯦ ꯑꯇꯩ ꯑꯁꯣꯏꯕ ꯌꯥꯎꯗꯦ ꯀꯨꯆꯨ ꯑꯃ ꯃꯨꯔꯦ ꯑꯇꯩ ꯄꯨꯊꯣꯛꯄ ꯉꯝꯃꯣꯏꯗ
ꯐꯖꯅ ꯍꯥꯏꯅꯖꯦ ꯐꯖꯅ ꯍꯥꯏ ꯀꯩꯅꯣ ꯃꯤꯅꯠ ꯇꯔꯥ ꯍꯦꯜꯂꯦ ꯀꯩꯒꯤꯅꯣ
ꯇꯔꯥꯅꯤꯊꯣꯏꯗ ꯀꯛꯄꯅꯦ ꯃꯊꯟꯇ ꯎꯝ ꯎꯝ ꯊꯝꯅꯤꯡꯉꯤꯔꯕ
ꯅꯠꯇꯦ ꯃꯤꯅꯤꯠ ꯇꯔꯥ ꯍꯦꯜꯂ ꯇꯠꯇꯕꯁꯤꯗ ꯀꯩꯒꯤꯅꯣ ꯁꯤꯅꯤ
ꯎꯝ ꯑꯩꯅ ꯐ ꯑꯩꯅ ꯇꯧꯔ ꯇꯧꯔ ꯁꯥꯅꯕꯅꯤꯅ ꯑꯩꯒꯤ ꯑꯣꯏꯅ ꯌꯥꯝꯅꯤꯅꯦ ꯀꯥꯥꯞꯁꯤꯜꯂꯛꯑꯣ ꯑꯩꯒꯤ ꯉꯁꯥꯏ ꯑꯌꯨꯛ ꯁꯥꯗꯖꯨ
ꯍꯣꯏ ꯍꯣꯏ
ꯑꯩꯒꯤ ꯉꯥꯛꯇꯅꯤ